ꯇꯥꯏꯌꯦ ꯑꯗꯨꯅꯦ ꯑꯗꯨꯝ ꯇꯥꯏꯁꯤꯕꯨ ꯅꯪꯅꯅ ꯋꯥ ꯉꯥꯡ ꯅꯪ ꯇꯞꯃꯟꯗꯅꯅꯦ ꯑꯩꯈꯣꯏꯅ ꯉꯥꯡ ꯁꯨꯃꯥꯏꯅ ꯉꯥꯡꯗꯦꯕ ꯅꯣꯏꯗꯤ
ꯌꯥꯝ ꯐꯥꯎꯕ ꯉ ꯁꯤꯗꯤ ꯀꯩ
ꯅꯠꯇꯦ ꯑꯗꯨꯅꯦ ꯁꯤꯗ ꯂꯥꯎꯅ ꯑꯗꯨꯝ ꯇꯥꯛꯁꯤꯕꯨ ꯋꯥꯅꯅꯕ ꯌꯥꯗꯕ ꯌꯥꯗ ꯌꯥꯗꯕ ꯄꯣꯠꯇꯨꯗꯤ ꯀꯃꯥꯏꯅ ꯉꯥꯡꯅꯗꯣꯏꯅꯣ ꯁꯤ ꯁꯤ ꯌꯥꯔꯦꯁꯤꯗꯤ ꯅꯪꯅ ꯋꯥ ꯇꯞ ꯇꯞ ꯉꯥꯡꯃꯟꯗꯅꯅꯦ ꯍꯥꯏꯕ ꯇꯥꯏꯁꯤꯗꯤ ꯑꯗꯨꯃ
ꯊꯕꯛ ꯁꯨꯗ꯭ꯔꯕꯣ ꯎꯝ ꯂꯥꯛꯇ꯭ꯔꯤꯕ
ꯑꯗꯨ ꯅꯨꯡꯊꯤꯟꯗ ꯂꯥꯛꯀꯗꯧꯕꯅꯤ ꯃꯣꯏ ꯑꯌꯨꯛꯇ ꯑꯇꯣꯞꯄ ꯃꯐꯝ ꯑꯗ ꯄꯥꯏꯕ ꯗꯤ ꯃꯣꯖ ꯊꯥ ꯑꯃ ꯑꯅꯤꯒꯨꯝꯕ ꯆꯪꯈꯤꯅꯦ ꯑꯗꯨ ꯂꯣꯏꯔꯒ ꯄꯥꯏꯒꯦ ꯍꯥꯏꯗꯨꯗ ꯈꯨꯣꯏꯗꯥꯟ ꯅꯨꯡꯊꯤꯟꯗ ꯑꯣꯏꯔꯁꯨ ꯈꯔ ꯈꯔ ꯁꯨꯕꯤꯌꯨꯅ ꯍꯥꯏꯕꯗꯒꯤ ꯂꯥꯛꯄꯅꯤꯗ
ꯅ ꯆ ꯄꯩꯁꯥ ꯆ ꯃꯌꯥꯝ ꯄꯥꯏꯔꯣ ꯄꯥꯠꯇꯕ
ꯈꯪꯗꯦꯗ ꯑꯗꯨꯗꯤ ꯑꯗꯨꯗꯤ ꯅꯣꯡꯃꯒꯤ ꯀꯩꯅꯣ ꯂꯩꯔꯝꯕꯗ ꯅꯣꯡꯃꯩ ꯈꯨꯠꯁꯨꯃꯟ ꯍꯥꯏꯕ ꯂꯩꯔꯝꯕꯗ ꯇ ꯁꯤꯗꯤ ꯅꯠꯇ꯭ꯔꯥ ꯁꯤ ꯂꯣꯏꯔꯛꯄꯗ ꯑꯗꯨ ꯑꯣꯏꯕꯗ ꯑꯣꯏꯔꯝꯒꯅꯤ ꯍꯥꯏꯕ ꯑꯗꯨꯅꯤ ꯅꯣꯡꯃꯩꯒꯤ ꯃꯇꯦꯛ ꯈꯛ ꯁꯨꯔꯒ ꯅꯣꯡꯃꯗ ꯑꯥ ꯉꯝꯖꯩ ꯍꯥꯏꯕ ꯁꯤꯃ ꯂꯣꯏꯕꯗ ꯁꯤꯁꯨꯨꯄꯥꯏ ꯂꯩꯔꯝꯒꯅꯦꯕ ꯍꯥ ꯂꯣꯏꯔꯦ ꯆꯥꯗ꯭ꯔꯤꯌꯦ
ꯀꯩꯏꯟꯁꯥꯡ ꯊꯣꯡꯉꯕ
ꯌꯦꯟꯖꯥꯡꯗꯦ ꯅꯪꯅ ꯍꯥꯏꯥꯟꯄꯤꯔꯕ ꯈꯥꯃꯦꯟ ꯑꯁꯤꯟꯕꯗꯨ ꯉꯥꯔꯥꯡꯁꯨ ꯊꯣꯡꯉꯤ ꯅꯥꯟꯁꯨ ꯊꯣꯡꯉꯤ ꯉꯁꯤꯁꯨ ꯊꯣꯡꯉꯦ ꯍꯥꯎꯕꯨꯗꯤ ꯌꯥꯝ ꯍꯥꯎꯋꯦꯕ ꯈꫭꯏꯒꯤ ꯍꯥꯥ
ꯃꯨꯟꯗ꯭ꯔꯤꯕꯕ ꯑꯩꯅ ꯒ꯭ꯔꯨꯞꯄꯥꯎꯆꯥ
ꯄꯠꯇꯤꯍꯦ ꯐ꯭ꯔꯤꯖꯇ ꯑꯗꯨꯝ ꯌꯥꯎꯔ ꯂꯩꯕꯅꯤ ꯀꯩꯝꯇ ꯇꯧꯗꯦ
ꯎꯝ
ꯑꯗꯣ ꯑꯩꯈꯣꯏꯒꯤꯁꯨ ꯉꯍꯥꯟ ꯄꯥꯝꯕꯗꯣ ꯑꯩꯈꯣꯏꯒꯤꯗꯤ ꯆꯔꯥ ꯑꯃꯨꯛ ꯆꯥꯍꯧꯗ꯭ꯔꯕꯅꯤ ꯑꯣ ꯑꯩ ꯂꯩꯇ꯭ꯔꯤꯉꯩꯗ ꯑꯗꯨꯅꯤ ꯑꯩꯈꯣꯏ ꯆꯥꯍꯥꯎ ꯍꯥꯏꯕꯗꯤ ꯀꯩꯒꯤꯅꯣ ꯍꯥꯏꯗꯤ ꯑꯩꯈꯣꯏꯁ ꯑꯗꯨꯒꯤꯗꯣ ꯅꯪꯉ ꯅꯪꯒꯤ ꯑꯗꯨꯗ ꯍꯦꯟꯅ ꯆꯥꯎꯅ ꯄꯥꯜꯂꯦꯕ ꯈꯪꯕꯣ ꯁꯤꯒꯤꯁꯦ ꯃꯥꯒꯤ ꯃꯐꯝꯁꯦ ꯐꯕꯩꯔꯥ ꯈꯪꯗꯦꯕ ꯑꯗꯨꯏꯗꯨꯒꯅꯦ ꯑꯩꯅꯁꯨ ꯃꯅꯥ ꯑꯄꯥꯛ ꯑꯄꯥꯛꯄ ꯃꯌꯥꯝꯗꯨꯗ ꯍꯦꯛꯇ ꯄꯤꯑꯕ ꯃꯣꯏ ꯄꯥꯡꯈꯠꯄ ꯍꯧꯔꯛꯄꯗꯨꯗ ꯃꯅꯥꯗ ꯍꯥꯔ ꯆꯗꯣꯏ ꯁꯔꯛꯄꯗꯨꯅ ꯑꯗꯣ ꯑꯩꯈꯣꯏꯗ ꯑꯆꯧꯕ ꯑꯣꯏꯗꯧꯕꯅꯤꯉꯀꯣ ꯃꯥꯁꯦ ꯑꯍꯥꯟꯕꯗ ꯃꯁꯨꯡꯒ ꯅꯥꯏꯒ ꯄꯥꯡꯈꯠꯂꯛꯑꯦꯕ
ꯎꯝ ꯂꯩꯍꯥꯎ ꯑꯣꯏꯔꯝꯒꯅꯤ ꯉꯎꯐꯕꯒꯤ ꯑꯣꯏꯔꯝꯒꯅꯦꯕ
ꯂꯩꯖꯅꯥ
ꯄꯔꯣ ꯀꯩꯅꯣ ꯀꯣꯅ ꯄꯣ
ꯄꯥꯏꯔꯔꯣꯏ ꯀꯅꯥꯅꯣ ꯈꯪꯗꯦꯌꯦ ꯆꯤꯡꯗꯗꯤ ꯀꯣ ꯖꯣꯟꯁꯟꯅꯤ ꯑꯩ ꯄꯥꯏ ꯁꯤꯁꯦ ꯁꯤꯁꯦ ꯐꯣꯟ ꯂꯥꯛꯑꯦ ꯈꯪꯉꯝꯒꯗ꯭ꯔꯣ ꯑꯩ ꯑꯩꯅ ꯑꯇꯣꯞꯄ ꯑꯃ
ꯎꯣꯡꯗꯤ ꯈꯪꯉꯝꯒꯅꯤ
ꯍꯣꯏ ꯇꯤꯡ ꯂꯩꯔꯝꯗꯧ ꯃꯥꯟꯗꯦꯗ ꯌꯥꯔ ꯑꯩ ꯄꯥꯏꯒꯦꯗ ꯏ ꯀꯂꯒꯦ ꯒꯒꯥꯁꯤꯦ ꯄ ꯃꯤꯅꯤꯅꯤ ꯆ ꯆꯇ ꯉꯥꯂꯤ ꯇꯠ ꯈꯃꯜ ꯊꯔ ꯑꯗꯣ ꯀꯩꯅꯣ ꯇꯧꯔꯤ ꯑꯁꯤ ꯅꯣꯡꯉꯥꯜꯂꯛꯄꯗ ꯄꯨꯨꯝꯔꯤ ꯁꯔꯤ ꯇꯧ ꯂꯩꯔꯝꯃꯤ ꯉꯧꯊꯣꯛꯑ ꯊꯣꯛꯣꯑꯁꯦ ꯍꯣꯔꯦꯟꯗꯥꯉꯧꯊꯣꯑꯦ ꯑꯗꯨꯖꯤꯅ ꯍꯧꯖꯤꯛ ꯐꯨꯇꯣ ꯍꯥ ꯊꯥꯡꯕ꯭ꯔꯦ
ꯐꯣꯠꯇꯣꯛꯑ ꯂꯧꯊꯣꯛꯑ ꯑꯗꯨꯒ ꯂꯧꯊꯣꯛꯩꯅ ꯆꯨꯡ ꯂꯩꯔꯒ
ꯑꯗꯨꯅꯦ ꯃꯆꯥꯁꯨ ꯇꯥꯏꯒꯤ ꯃꯔꯨ ꯌꯥ ꯊꯣꯛꯂꯛꯑꯦ
ꯑꯗꯨꯃꯥꯏꯅ ꯇꯧꯕꯗꯗꯤ ꯊꯣꯡꯁꯨ ꯍꯥꯎꯔꯣꯏ ꯑꯗꯨꯝ ꯀꯣꯛ ꯉꯋꯥ ꯆꯥꯎ ꯑꯗꯨꯝ ꯐꯩ
ꯍꯥꯎꯋꯦ ꯑꯗꯨꯗꯤ ꯉꯧꯔ ꯆꯥꯔꯁꯦꯅ ꯑꯗꯨꯒꯤ
ꯀꯩꯅꯣ ꯈꯔ ꯍꯥ ꯅꯨꯡꯁꯤꯗꯥꯛ ꯈꯔ ꯍꯥꯞꯆꯤꯜꯂꯣ ꯑꯗꯨꯒ ꯉꯧ ꯀꯩ ꯌꯦꯟꯁꯥꯡ ꯊꯣꯡꯉꯒꯦ ꯈꯥꯃꯦꯟ ꯑꯁꯤꯟꯕ
ꯑꯝ
ꯌꯦꯟꯗꯤ ꯃꯔꯨꯝ ꯀꯣꯛꯇ꯭ꯔꯕ ꯍꯂꯣ ꯍꯜꯂꯣ ꯌꯦꯟꯗ ꯃꯔꯨꯝ ꯀꯣꯛꯇ꯭ꯔꯕꯥ
ꯎ
ꯌꯦꯟ ꯃꯔꯨꯝ ꯀꯣꯛ꯭ꯇꯔꯣ
ꯐꯣꯟ ꯇꯧꯁꯜ ꯂꯛꯑꯦ ꯍꯧꯖꯤꯛꯇ ꯑꯃ ꯀꯨꯟ ꯍꯧꯕꯅꯤ
ꯅꯍꯥꯟꯁꯩ ꯑꯃꯨꯛ ꯀꯣꯛ ꯑꯃ ꯆꯥꯊꯣꯛꯂꯦꫪꯕ ꯃꫭꯏꯅ
ꯎꯝ
ꯀꯁꯤ ꯆꯀꯤꯅ ꯍꯥꯏ ꯌꯦꯟ ꯈꯔ ꯂꯩꯔꯕꯗꯤ ꯀꯩꯁꯨ ꯇꯧꯗ꯭ꯔꯕ
ꯇꯧꯗꯔꯦ ꯅꯍꯥꯟ
ꯥꯅꯍꯥꯟ ꯃꯣꯏꯅ ꯍꯥꯟꯅ ꯈꯪꯉꯝꯃꯣꯏ ꯈꯪꯗꯕꯅꯦ ꯃꯊꯤ ꯐꯥꯏꯔꯝꯃꯦꯕ
ꯎꯝ ꯁꯤꯁꯨ ꯃꯣꯏꯒꯤ ꯉꯥꯡ ꯉꯁꯤꯡꯉꯝꯗꯒꯤ ꯐꯣꯟ ꯇꯧꯔꯛꯄꯁꯤꯅ ꯑꯩꯅ ꯌꯥꯝ ꯁꯥꯏꯏꯁꯦ ꯑꯩꯅ ꯑꯗꯨꯝ ꯇꯥꯎ ꯇꯧ ꯂꯩꯔꯁꯤꯗꯕ
ꯇꯥꯁꯨꯗ ꯁ ꯑꯗꯨꯔ ꯑꯣꯏꯠꯇ
ꯐꯥꯏꯗ
ꯊꯕꯛ ꯆꯠꯁꯤ ꯍꯥꯏꯕꯤꯔꯣ ꯍꯥꯏꯅꯈꯤꯕ꯭ꯔꯣ ꯑꯗꯨꯝ ꯇꯧꯔꯛꯒꯔꯣ
ꯍꯥꯏꯗꯗ
ꯉꯍꯥꯟ ꯀꯩ ꯇꯧꯔꯛꯄ꯭ꯔꯣ
ꯇꯧꯔꯛꯏ ꯑꯗꯨꯝ ꯇꯧꯕꯕꯨꯅꯤ
ꯎꯝ ꯇꯗꯨꯀꯥꯟ ꯆꯂꯤꯕ ꯃꯥꯖꯤꯗꯝ
ꯍ
ꯀꯩ ꯆꯃꯤꯅꯣ ꯅꯪ ꯒꯤꯗꯣ
ꯀ ꯀꯥꯏꯗꯅꯣ ꯈꯪꯗꯦ ꯑꯅꯤꯔꯛꯁꯨ ꯇꯧꯔꯝ ꯇꯧ ꯇꯧꯔꯁꯨ ꯑꯩ ꯉꯥꯜꯂꯦ ꯇꯧ
ꯀꯔꯤ ꯆꯥꯃꯤꯅꯕ
ꯑꯣ ꯀꯣꯛ ꯁꯪꯕꯒꯤ ꯄ꯭ꯂꯦꯠꯀ ꯕ꯭ꯔꯁꯀꯗꯣ ꯆꯥꯝꯊꯣꯛꯄꯅꯤ ꯁꯪꯒꯦꯅ ꯇꯧꯕ ꯈꯔ ꯍꯌꯦꯡ ꯂꯥꯛꯄ
ꯀꯥꯏꯗ ꯊꯥꯡꯖꯒꯦ ꯅꯇꯦ
ꯎꯝ ꯅꯠꯇꯦ ꯀꯩꯅꯣꯗꯅꯤꯗꯥ ꯎꯝ ꯑꯃꯨꯛꯁꯨ ꯇꯧꯔꯛꯑꯦ ꯇꯧꯔꯤ ꯂꯤꯂꯥꯖꯤꯕꯣ ꯁꯤꯖꯦ ꯑꯗꯨꯝ ꯄꯥꯏꯈꯠ
ꯀꯣꯟ ꯄꯥꯏꯈꯠꯂꯣ ꯃꯤꯅꯠꯃꯉꯥꯇꯪ ꯉꯥꯏꯔꯗꯨꯕꯨ ꯋꯥꯔꯤ ꯑꯔꯨꯕ ꯁꯥꯟꯅꯕꯩꯅꯦ ꯍꯥꯏꯔꯣ ꯀꯩꯅꯣ ꯃꯣꯏꯅ ꯉꯥꯏꯉꯝꯗꯕꯤꯗ ꯍꯟꯖꯟ ꯖꯟ ꯇꯧꯔꯩꯗꯨꯕꯨ ꯃꯤ ꯄꯥꯏꯗ꯭ꯔꯦ ꯈꯪꯉꯗꯨꯕꯨ ꯑꯗꯨꯝ ꯐꯤ ꯇꯥꯏ ꯈꯦꯇ ꯇꯧꯋꯗꯣ ꯃꯣꯏꯅ
ꯀꯔꯥꯏꯗꯅꯣ ꯑꯩ ꯄꯥꯏꯕꯝꯖꯨ
ꯀꯣꯟꯅ ꯄꯥꯏꯔꯣ ꯄꯥꯏꯔꯣꯅꯨ ꯀꯣꯟꯅ ꯄꯥꯏꯔꯣꯕ
ꯎꯝ
ꯅꯨꯡꯁꯥꯥꯖꯦ
ꯀꯩꯗꯩꯕ ꯏꯕꯨꯡꯉꯣ ꯍ
ꯅꯨꯡꯁꯥ ꯁꯥꯕꯔꯣ ꯅꯣꯡ ꯇꯥꯕ ꯅꯣꯏꯒꯤ ꯅꯨꯡꯁꯥ ꯊꯥ꯭ꯕꯔꯣ ꯅꯣꯡ ꯇꯥꯕ꯭ꯔꯣ
ꯅꯨꯡꯁꯥꯅ ꯌꯛ ꯌꯥꯝ ꯁꯥꯏꯃꯦ ꯈꯨꯠꯁꯥꯅꯤ ꯍꯨꯃꯥꯡꯅ ꯂꯣꯏꯔꯦ
ꯆꯥꯛꯇꯤ ꯆꯥꯒꯤꯔꯣꯏꯗꯕ
ꯆꯥꯛ ꯂꯣꯏꯔꯦ ꯆꯥꯕꯤꯅꯕꯗꯪ ꯉꯥꯏꯔꯦ ꯗꯨꯅꯤ
ꯊꯕꯛꯇꯧꯕꯩꯔ ꯀꯩꯅꯣ
ꯊꯕꯛ ꯍꯧꯖꯤꯛ ꯀꯩꯝ ꯇꯧꯗꯦ ꯑꯩ ꯂꯦꯕꯦꯜꯗ ꯀꯩꯅꯣ ꯇꯧꯔꯝꯕꯅꯦ ꯑꯆꯥꯄꯣꯠꯀꯤ ꯇꯦꯛ ꯅꯞ
ꯆꯥꯛꯇꯣ ꯍꯥꯟꯅ ꯃꯇꯝ ꯆꯥꯅ ꯆꯥꯊꯣꯛꯑꯗꯤ ꯐꯗꯕ
ꯎꯝ
ꯃꯤ ꯆꯥꯛ ꯊꯦꯡ ꯊꯦꯡ ꯆꯥ ꯍꯩꯅꯩꯑꯦ ꯀꯃꯥꯏꯅ ꯇꯧꯅꯣ
ꯁꯨꯝ ꯆꯥꯒꯔꯕꯤꯅꯅꯦ ꯑꯗꯒꯤ ꯏꯇꯣꯝꯇꯒ ꯆꯥꯕꯖꯨ ꯇꯜꯂꯦꯕ ꯂꯥꯝꯕꯁꯨ ꯐꯥꯎꯗꯦ ꯑꯗꯨ ꯑꯆꯥ ꯎꯝ
ꯑꯣꯗꯔ ꯂꯥꯛꯇ꯭ꯔꯥꯕꯣ ꯍꯧꯖꯤꯛꯀꯥꯟ
ꯑꯃꯨꯃꯨꯛ ꯂꯥꯛꯏ
ꯃꯨꯛꯊꯔꯨꯕꯤꯗꯤ ꯀꯥꯏꯗꯩ ꯅꯣꯏꯗꯤ ꯃꯨꯛꯊꯔꯨꯕꯤ ꯍꯧꯕ꯭ꯔꯥ
ꯎꯝ ꯎꯝ ꯇꯔꯦꯠꯄꯨ ꯁꯨꯔꯦ ꯃꯤꯅꯤ ꯍꯨꯝꯗ ꯉꯥꯏꯁꯜꯂꯠꯑꯦ ꯃꯤꯅꯤꯠ ꯇꯔꯦꯠꯇꯤ ꯐꯔꯦꯕ
ꯌꯥꯝ ꯌꯦꯡ ꯌꯦꯡ ꯂꯩꯔꯦ ꯆꯠꯂꯔꯣꯏꯕꯣ
ꯅꯠꯇꯦ ꯑꯆꯦꯕ ꯆꯥꯡꯃꯨ ꯆꯪꯉ ꯍꯥꯏꯔꯕ ꯁꯤꯁꯦ
ꯈꯪꯗꯦ ꯌꯦꯡꯈꯤꯒꯦ ꯍꯟꯗꯛ ꯐ꯭ꯔꯥꯏꯗꯦ ꯐꯥꯎꯕꯗ ꯐ꯭ꯔꯥꯏꯗꯦꯗ ꯄꯦꯃꯦꯟ ꯇꯧꯅꯤ ꯍꯥꯏꯕꯅꯤ ꯃꯣꯏ ꯍꯞꯇꯥꯒ
ꯌꯦꯡꯉꯣ ꯌꯥꯔꯒꯗꯤ ꯑꯩ ꯑꯩꯈꯣꯏ ꯏꯃꯨꯡꯒꯤ ꯁꯝꯃꯒ ꯑꯗꯨꯝ ꯌꯥꯏꯗꯅ
ꯁꯥꯟꯅꯔꯨꯔꯀꯥꯟꯗ ꯑꯃꯨꯛ ꯀꯣꯏꯁꯟ ꯈꯔ ꯈꯔꯗꯤ ꯃꯦꯟꯃꯦ ꯅꯪ ꯃꯩꯇꯩ ꯃꯌꯦꯛ ꯄꯥꯕ ꯍꯩꯕ꯭ꯔꯣ
ꯍꯩꯇꯤ ꯑꯩꯈꯣꯏꯕꯦꯝ ꯃꯣꯏ ꯍꯥꯏꯦ ꯁꯤꯗ ꯎꯝ
ꯇ ꯈꯪꯗꯦꯕ꯭ꯔꯥ
ꯀꯣꯛ ꯁꯝ ꯂ ꯕꯨꯗꯤ ꯃꯌꯦꯛ
ꯈꯔ ꯂꯩꯔꯗꯤ ꯃꯩꯇꯩ ꯃ ꯂꯣꯏ ꯑꯣꯟꯈ꯭ꯔꯦꯅ ꯕꯥꯇꯣꯟ ꯇꯧꯕ ꯀꯩꯗꯧꯕ ꯃꯌꯥꯝꯁꯤꯁꯨ ꯂꯣꯏꯅ ꯑꯩ ꯏ ꯒꯦꯅ ꯁꯦ ꯑꯩꯈꯣꯏ ꯑꯩꯈꯣꯏ ꯇꯗꯗꯤ ꯕꯦꯡꯒꯂꯤꯗ ꯀꯔꯤꯝ ꯈꯪꯉꯔꯦꯕ ꯍꯧꯖꯤꯛ ꯑꯉꯥꯡꯈꯩꯁꯦ
ꯅꯣꯏ ꯅꯣꯏꯁꯨ ꯕꯦꯡꯒꯂꯤ
ꯑꯩ ꯍꯥꯏꯌꯦꯌꯦ ꯅꯤꯡꯃ ꯍꯥꯏꯌꯦ ꯑꯩꯈꯣꯏꯒꯤ ꯇ꯭ꯔꯦꯗꯤꯁꯟ ꯑꯣꯏꯌꯦꯕ ꯍꯥꯏꯗꯤ ꯕꯥꯟꯒꯂꯤ ꯏꯅꯤꯃꯛꯇꯏꯕ ꯑꯗꯦꯏ ꯃꯈꯥ ꯃꯈꯥꯗꯤ ꯑꯃꯨꯛ ꯃꯩꯇꯩ ꯃꯌꯦꯛ ꯀ ꯇꯝꯈ꯭ꯔꯦ
ꯑꯩꯈꯣꯏꯒꯤꯅꯅꯦ ꯑꯩꯈꯣꯏꯒꯤ ꯊꯥ ꯑꯃꯒꯤ ꯒꯨꯝꯕꯒꯤ ꯇꯝꯍꯜꯂꯛꯄꯗꯣ ꯃꯔꯛꯇ ꯑꯣꯖꯥꯈꯛ ꯉꯥꯏꯔꯒ ꯃꯔꯛꯇꯒ ꯁꯕꯖꯦꯛ ꯑꯩꯈꯣꯏꯒꯤ ꯁ꯭ꯀꯨꯜꯒꯤ ꯀꯩ ꯍꯥꯏꯅꯤ ꯑꯩꯈꯣꯏꯒꯤ ꯇ ꯅꯍꯥ ꯍ ꯀ ꯁꯌꯥ ꯀꯅꯣ ꯄꯦꯔꯠ ꯑꯃꯃꯝꯒ ꯂꯧꯍꯟꯕꯗꯣ ꯑꯗꯨꯃꯥꯏꯅ ꯑꯇꯣꯞꯄ ꯑꯥꯎꯠꯁꯥꯏꯠꯀꯤ ꯃꯤ ꯑꯣꯖꯥ ꯑꯣꯏꯅ ꯇꯧꯔꯒ ꯂꯥꯛꯄꯤꯗꯣ ꯑꯗꯨꯃꯥꯏꯅ ꯇꯧꯔꯝꯃꯦꯕ
ꯑꯩꯈꯣꯏꯗꯤ
ꯎꯝ ꯎꯝ ꯎꯝ ꯆ ꯃꯩꯇꯩ ꯃꯌꯦꯛ ꯑꯍꯥꯟꯕ ꯇꯝꯕꯗ ꯎꯝ꯫ ꯑ ꯑꯗꯨꯗꯤ ꯄꯦꯔꯦꯠ ꯑꯃꯃꯝ ꯇꯥꯛꯑꯝꯃꯤꯔꯣ ꯑꯩꯈꯣꯏ ꯇꯧꯔꯝꯃꯤꯕ ꯑꯗꯨ ꯀꯥꯟꯗ ꯂꯣꯏ ꯍꯩꯔꯝꯃꯤꯅꯤꯍꯦ ꯁꯨꯝ ꯇꯧꯗꯕꯒꯤ ꯀꯥꯎꯕ ꯋꯥꯅꯤꯍꯦ
ꯍ ꯑꯗꯨ
ꯑꯩ ꯑꯩꯈꯣꯏꯒꯤ ꯀꯩꯅꯣ ꯑꯩꯈꯣꯏꯒꯤ ꯃꯩꯇꯩ ꯃꯌꯦꯛꯀꯤꯁꯨ ꯃꯣꯏꯒꯤ ꯁꯩꯔꯦꯡꯒ ꯊꯣꯛꯑꯝꯅꯤꯕ ꯑꯗꯨꯒꯗꯣ ꯂꯣꯏ ꯄꯥꯕ ꯏꯕ ꯂꯣꯏ ꯍꯩꯔꯝꯃꯤꯅꯤ ꯍꯦꯛ ꯀꯥꯏꯗꯣꯏꯅꯣ ꯑꯗꯨꯗ ꯀꯥꯎꯈꯤꯕꯒꯤ ꯋꯥꯅꯤ ꯑꯗꯨ ꯃꯌꯦꯛꯇꯨ ꯃꯁꯣꯟꯕꯨꯗꯤ ꯈꯔ ꯈꯔ ꯈꯪꯉꯤ ꯇꯞꯅꯕ ꯈꯣꯠꯅꯕꯕꯨꯗꯤ ꯈꯗ꯭ꯔ
ꯑꯅꯤꯃꯛ ꯇꯝꯃꯦ ꯑꯅꯤꯃꯛꯁꯨ ꯊꯥꯔꯛꯑꯦ ꯑꯦꯛꯖꯥꯝ ꯊꯥꯕ ꯀꯥꯟꯗ
ꯎꯝ
ꯈꯜꯂ ꯍꯥꯏꯦ ꯉꯉ ꯀꯩꯦꯕꯤ ꯀꯖꯤ ꯈꯕꯔ ꯄꯥꯎ ꯍꯦ ꯇꯦ ꯀꯩꯅꯣ
ꯑꯥꯎ ꯑꯩꯈꯣꯏꯒꯤꯁꯨ ꯑꯝꯇ ꯍꯩꯇ꯭ꯔꯦ ꯍꯧꯖꯤꯛ ꯍꯧꯖꯤꯛꯀꯤ ꯕꯦꯡꯒꯣꯂꯤ ꯃꯌꯦꯛꯁꯤꯡꯁꯦ ꯑ ꯑꯉꯥꯡꯁꯦ ꯄꯥꯕ ꯍꯩꯇ꯭ꯔꯦ ꯈꯜꯂꯗꯤ ꯃꯌꯦꯛꯁꯦ ꯑꯩꯈꯣꯏꯅ ꯑꯃꯨꯛ ꯈꯪꯔꯒ ꯃꯇꯇꯩ ꯃꯌꯦꯛ ꯇꯧ
ꯍꯪꯗ꯭ꯔꯦ ꯕꯥꯇꯣꯟ ꯇꯧꯔꯛꯄꯗ ꯃꯩꯇꯩꯒꯗꯤ ꯏꯔꯅꯤ ꯈꯜꯂꯗꯤ
ꯅꯤꯡꯉꯤ ꯃꯇꯝꯒꯤ ꯃꯇꯨꯡ ꯏꯟꯅꯅꯦ ꯃꯩꯇꯩꯅꯤ ꯇꯧꯔꯒꯁꯨꯅꯦ ꯃꯈꯥꯗꯅꯦ ꯑꯗꯨꯝ ꯕꯦꯡꯒꯣꯜꯗ ꯍꯥꯄꯛꯄ ꯌꯥꯏ ꯍꯥꯏꯕ ꯅ ꯇ ꯄꯥꯊꯣꯛꯅꯔꯔꯣꯏꯅ ꯃꯤꯅꯤ ꯁꯨꯔꯥꯦ ꯁꯨꯔꯦ ꯃꯤꯅꯤꯠ ꯁꯨꯔꯦ ꯍꯥ ꯑ ꯑꯅꯤꯔꯛ ꯐꯣꯟ ꯇꯧꯔꯝꯃꯒ ꯀꯩ ꯍꯥꯏꯗꯣꯏꯅꯣ ꯍꯪꯒꯦ ꯅꯨꯉꯥꯏꯇꯦ ꯑꯩ ꯑꯉꯥꯡ ꯃꯤꯡ ꯆꯝꯕꯒꯤ ꯋꯥꯔꯤ ꯁꯥꯕꯅꯦꯅ ꯍꯥꯏꯔꯒ
ꯍ ꯍꯣꯏ
ꯎꯝ ꯎꯝ ꯊꯝꯃꯦ ꯊꯝꯃꯦ